ꯑ
ꯍꯥꯎ
ꯎꯝ ꯍꯜꯂꯣ
ꯅꯋꯥ ꯅꯄꯥꯎ ꯇꯥꯗꯕ ꯀꯨꯏꯔꯦ ꯀꯝꯗꯧꯔꯤꯒ‌ꯦ
ꯑꯣ ꯍꯣ ꯍꯣꯏ
ꯅꯋꯥ ꯅꯄꯥꯎ ꯇꯥꯗ ꯀꯨꯏꯔ‌ꯦ ꯀꯝꯗꯧꯔꯤꯒꯦ
ꯅꯨꯡꯉꯥꯏꯔꯤꯌꯦ ꯅꯪꯗꯤ
ꯑꯩꯖꯨ ꯅꯨꯡꯉꯥꯏꯔꯤꯌꯦ
ꯎꯝ
ꯀꯩꯗꯧꯔꯝꯃꯤꯅꫭ ꯍꯧꯖꯤꯛꯄꫭ
ꯑꯩ ꯆꯥꯛꯇꯣꯛꯄ ꯂꯣꯏꯔ ꯀꯩꯅꯣ ꯐꯤꯂꯝ ꯌꯦꯉꯝꯕꯅꯦ
ꯑꯣ ꯌꯨꯝꯗꯔꯣ ꯅꯠꯇ꯭ꯔꯣ ꯍꯣꯜꯗꯔꯣ
ꯌꯨꯝꯗ ꯌꯨꯝꯗ
ꯑꯣ ꯀꯔꯤ ꯏꯟꯖꯥꯡ ꯆꯥꯔꯒꯦ
ꯉꯁꯤ ꯉꯥ ꯊꯣꯡꯕ ꯆꯥꯏ
ꯀꯅꯥ ꯅꯪꯅ ꯊꯣꯡꯉꯤꯔꯣ ꯅꯣꯏ ꯕꯥꯅꯔꯣ
ꯎꯝ ꯑꯈꯣꯏ ꯕꯥꯅ ꯊꯣꯡꯕꯅꯤꯗ
ꯅꯪꯗꯤ ꯉꯥ ꯊꯣꯡꯕꯒ ꯍꯩꯔꯝꯗꯧ ꯃꯥꯟꯗꯦꯗꯕꯣ
ꯉꯥ ꯊꯣꯡꯕ ꯍꯩꯕꯨꯗꯤ ꯍꯩ ꯑꯗꯣ ꯑꯩꯈꯣꯏ ꯃꯅꯤꯄꯨꯔ ꯏꯁꯇꯥꯏꯜ ꯑꯗꯨꯃꯥꯏꯅ ꯌꯧꯗꯕ
ꯃꯅꯤꯄꯨꯔꯒꯤ ꯏꯁꯇꯥꯏꯜ ꯊꯣꯡꯅ ꯇꯥꯛꯄꯤꯔꯣ ꯀꯃꯥꯏ ꯊꯣꯡꯒꯅꯤꯗꯣ
ꯎꯝ
ꯃꯅꯤꯄꯨꯔ ꯏꯁꯇꯥꯏꯜꯒꯤ ꯉꯥ ꯊꯣꯡꯕꯗꯣ
ꯎꯝ
ꯇꯥꯛꯄꯤꯌꯨꯔꯕ ꯀꯃꯥꯏ ꯊꯣꯡꯒꯅ‌ꯦꯗꫭ
ꯎꯝ ꯇꯥꯛꯎꯅꯦ ꯇꯥꯛꯎꯅꯦ
ꯑ ꯉꯥꯗꯣ ꯅꯣꯏꯕꯥꯒ ꯅꯪꯒ ꯆꯥꯕꯒꯤ ꯀꯦꯖꯤ ꯑꯃ ꯅꯠꯇ꯭ꯔ ꯃꯈꯥꯏ ꯑꯗꯥꯏꯃꯨꯛ ꯑꯣꯏꯔꯝꯅꯤ
ꯎꯝ ꯎꯝ ꯌꯨꯉꯥ ꯉꯥ ꯃꯆꯥ ꯑꯅꯤ ꯉꯥ ꯃꯆꯥ ꯑꯅꯤ ꯁꯥꯟꯅ ꯂꯩꯔꯛꯄ ꯑ ꯃꯉꯥ ꯂꯩꯔꯛꯑꯦ
ꯑꯥ
ꯑꯗꯣ ꯈꯣꯏꯒꯤ ꯃꯈꯥ ꯊꯪꯕ ꯑꯟꯇꯤ ꯑꯃ ꯍꯥꯎꯅꯦꯕꯀꯣ
ꯑ ꯑꯗꯣ ꯐꯖꯅ
ꯍꯨꯝ
ꯍꯣꯏꯅꯦ ꯍꯣꯏꯅꯦ ꯍꯥꯏꯔꯛꯑꯣꯅꯦ
ꯎꯝ ꯑꯗꯨꯗ ꯀꯩꯅꯣ ꯇꯧꯗꯅ ꯑꯩꯈꯣꯏꯅ ꯎꯝ ꯑꯩꯈꯣꯏ ꯃꯅꯤꯄꯨꯔ ꯆꯠꯄꯗꯁꯨ ꯑꯩꯈꯣꯏ ꯎꯝ ꯏꯅꯥꯎꯄꯥꯗ ꯄꯩꯁꯥ ꯅꯨꯡ ꯄꯤꯗꯅ ꯑꯆꯥꯄꯣꯠ ꯄꯤꯗꯅ ꯑꯗꯨꯃꯥꯏ ꯇꯧꯒꯤꯕꯅꯦꯕ ꯐꯖꯅ ꯆꯠꯂꯨ ꯆꯠꯂꯒ ꯑꯃꯨꯛꯀ ꯑꯃꯨꯛ ꯍꯜꯂꯛꯎꯀꯣ ꯍꯥꯏꯗꯅ ꯑꯗꯨꯒꯤ ꯃꯥꯒꯤ ꯃꯆꯥꯖꯨ ꯍꯣꯁꯇꯦꯜꯗ ꯆꯪꯒꯤꯗꯣꯔꯦꯕ ꯑꯩꯈꯣꯏ ꯀꯩꯅꯣ ꯌꯨꯅꯤꯕ꯭ꯔꯁꯤꯇꯤ ꯃꯥꯟꯅꯩꯑꯩꯕꯀꯣ ꯎꯝ ꯑꯗꯨꯒꯤ ꯎꯝ ꯑ ꯑꯩꯈꯣꯏ ꯃꯇꯝꯗ ꯄꯤꯔꯒ ꯃꯤꯒꯤ ꯃꯇꯝꯗꯖꯨ ꯄꯤꯗꯕꯖꯦ ꯑ ꯃꯤꯅ ꯅꯨꯡꯉꯥꯏꯔꯣꯏ ꯍꯥꯏ ꯍꯣꯏ ꯍꯣꯏ ꯑꯗꯨꯃꯥꯏꯅ ꯈꯟꯕꯒꯤ ꯉꯥ ꯃꯆꯥ ꯉꯥ ꯃꯉꯥ ꯂꯩꯔꯛꯑꯦ ꯑꯍꯨꯝꯗꯨꯅ ꯃꯣꯏ ꯄꯤꯈ꯭ꯔꯦ ꯑꯅꯤꯗꯨꯅ ꯑꯩꯈꯣꯏ ꯆꯥꯕ
ꯑꯣ ꯑꯗꯣ ꯉꯥ ꯊꯣꯡꯕꯗꯣ ꯇꯝꯖꯜꯂꯣꯕ ꯍꯌꯦꯡ ꯅꯪ ꯅꯨꯄꯤ ꯊꯤꯔꯀꯥꯟꯗꯁꯨꯅꯦ ꯉꯥ ꯉꯥ ꯊꯣꯡꯉꯀꯥꯟꯗꯅꯦ ꯀꯩꯅꯣ ꯇꯧꯅꯦꯕ ꯍꯩꯇꯕ ꯌꯥꯔꯛꯑꯣꯏꯕ
ꯎꯝ
ꯍꯌꯦꯡ ꯅꯪ ꯅꯨꯄꯤꯗꯣ ꯂꯩꯃꯤꯟꯅꯔꯦ ꯈꯜꯂꯣꯅꯦ ꯃꯥ ꯃꯁꯥꯗꯣ ꯅꯨꯡꯉꯥꯏꯇ꯭ꯔꯦꯕꯀꯣ ꯏꯚꯟ
ꯎꯝ
ꯃꯥ ꯊꯣꯡꯕ ꯌꯥꯗ꯭ꯔꯦꯕꯀꯣ ꯑꯗꯣ ꯃꯥ ꯀꯃꯥꯏꯅ ꯉꯥ ꯊꯣꯡꯗꯤ ꯆꯥꯅꯤꯡꯉꯕ ꯃꯥꯗꯣ ꯅꯪ ꯀꯃꯥꯏꯅ ꯑꯩꯗꯤ ꯉꯥ ꯊꯣꯡꯕ ꯍꯩꯇꯦ ꯑꯗꯨꯒ ꯃꯅꯤꯄꯨꯔꯒꯤ ꯏꯁꯇꯥꯏꯜꯗ ꯊꯣꯡꯕꯗꯨꯁꯨ ꯍꯩꯇꯦ ꯍꯥꯏꯕꯗꯤ ꯌꯥꯔꯣꯏꯕ
ꯎꯝ ꯎꯝ
ꯑꯗꯨꯅ ꯉꯥ ꯊꯣꯡꯕꯒꯤ ꯅꯌꯣꯝꯖꯦ ꯑꯩ ꯏꯁꯇꯦꯞ ꯕꯥꯏ ꯏꯁꯇꯦꯞ ꯇꯥꯛꯀꯦ ꯍꯧꯖꯤꯛ ꯑꯍꯥꯟꯕꯗ ꯊꯥꯎꯗꯣ ꯐꯖꯅ ꯍꯩꯔꯣ ꯃꯔꯨ ꯃꯔꯥꯡ ꯇꯤꯜꯍꯧ ꯆꯅꯝ ꯁꯦꯝꯃꯅꯤꯗꯅ ꯑꯩꯈꯣꯏ ꯃꯅꯤꯄꯨꯔꯒꯤ ꯉꯥ ꯊꯣꯛꯕ ꯈ꯭ꯋꯥꯏ ꯆꯥꯅꯕꯁꯦ ꯃꯔꯣꯏ ꯀꯩꯅꯣꯗꯣꯃ ꯂꯩꯔꯦꯗꯅꯀꯣ ꯎꯝ ꯃꯔꯨ ꯃꯔꯥꯡ ꯈꯔ ꯂꯧꯕꯤꯔꯣ ꯖꯤꯔꯥ ꯂꯩꯔꯦ ꯃꯣꯔꯣꯛ ꯃꯆꯨ ꯑꯗꯨꯗꯤ ꯅꯣꯏ ꯑꯗꯥꯏꯗ ꯑꯗꯨꯝ ꯐꯪꯉꯝꯃꯅꯤ ꯒꯔꯝ ꯃꯁꯂꯥꯗꯣ ꯉꯥꯒꯤ ꯉꯥꯒꯤ ꯉꯥꯒꯤ ꯃꯁꯂꯥ ꯊꯥꯛꯑꯁꯨ ꯍꯥꯎꯕꯅꯦꯕ꯫ ꯑꯗꯨꯗꯤ ꯐꯅ ꯊꯝꯕꯤꯔꯣ ꯑꯗꯨꯒ ꯑꯍꯥꯟꯕꯗ ꯇꯤꯜꯍꯧꯁꯦ ꯈꯣꯏꯒꯤ ꯉꯧꯔꯅꯤꯗꯅꯀꯣ ꯈꯔ ꯇꯥꯇꯪ ꯀꯔꯨꯝ ꯀꯔꯨꯝ ꯃꯨꯖꯔꯛꯄ ꯇꯥꯏꯃꯤꯡꯗꯣ ꯑꯗ ꯆꯅꯝ ꯊꯥꯗꯕꯤꯔꫭ꯫ ꯑꯗꯒꯤ ꯁꯤꯡ ꯈꯔ ꯊꯥꯗꯕꯤꯔꯛꯑꯣ꯫ ꯑ ꯉꯧꯔꯣ ꯉꯧꯔꯛꯑꯀꯥꯟꯗ ꯑ ꯃꯨꯜ ꯃꯔꯣꯏꯗꯣ ꯃꯨꯠꯂꯛꯄꯗ ꯊꯥꯎ ꯈꯤꯇꯪ ꯅꯛꯁꯤꯜꯂꯛꯅꯦꯕ ꯃꯈꫭꯟ ꯀꯥꯔꯒ ꯑꯗꯨꯒ ꯉꯁꯥꯏꯒꯤ ꯃꯔꯨ ꯃꯔꯥꯡ ꯃꯆꯜꯗꯣ ꯖꯤꯔꯥꯕꯨꯗꯤ ꯇꯤꯜꯍꯧ ꯒ ꯑꯗꯨꯝ ꯌꯩꯃꯤꯟꯅꯕꯗ ꯍꯥꯞꯈ꯭ꯔꯣꯕꯀꯣ꯫
ꯎꯝ꯫
ꯒ ꯃꯔꯨ ꯃꯔꯥꯡꯗꯣ ꯈꯔ ꯊꯥꯖꯟꯕꯤꯔꫭꯕ꯫
ꯎꯝ꯫
ꯅꯠꯇꯕ꯭ꯔꯥ꯫ ꯑꯗꯨꯒ ꯉꯧꯔꯣ ꯉꯍꯥꯛꯇꯪ꯫ ꯗꯩ ꯊꯨꯝ ꯈꯔ ꯍꯥꯞꯆꯟꯕꯤꯔꯣ꯫ ꯃꯣꯔꯣꯛ ꯈꯤꯇꯪ ꯍꯥꯞꯆꯟꯕꯤꯔꯣ꯫ ꯑꯗꯨꯒ ꯈꯥꯃꯦꯟ ꯑꯁꯤꯟꯕꯗꫭ ꯇꯛ ꯂꯥꯎꯅ ꯊꯥꯗꯔꫭꯕꯀꯣ ꯈꯥꯃꯦꯟ ꯑꯁꯤꯟꯕꯗꯨꯅ ꯀꯣꯛꯊꯣꯔꯛꯒ ꯃꯈꫭꯟ ꯇꯥꯔꯛꯈꯤꯅꯦꯕꯀꯣ꯫
ꯎꯝ꯫
ꯗꯨꯗ ꯁꯥ ꯃꯔꯣꯏ ꯃꯅꯥ ꯃꯈꯣꯛꯑꯃꯅꯤ ꯑꯗꯨꯒ ꯉꯁꯥꯏꯒꯤ ꯊꯥꯎ ꯉꯧꯕꯗꯅꯦ ꯇꯤꯜꯍꯧ ꯌꯩꯔꯛꯄ ꯍꯧꯕꯒꯤ ꯃꯇꯥꯡꯗꯣ ꯑꯗꯨꯗ
ꯎꯝ꯫
ꯃꯔꯨꯞ ꯅꯥꯀꯨꯞꯄꯤ ꯅꯠꯇ꯭ꯔꯒ ꯅꯄꯥꯛꯄꯤꯁꯦ ꯈꯤꯇꯪ ꯍꯥꯞ ꯑꯗꯨ ꯍꯥꯏꯇꯥꯔꯦ ꯉꯥꯍꯤꯡ ꯌꯥꯝꯅ ꯐꯕꯅꯦꯕ ꯉꯥ ꯊꯣꯡꯕꯩꯗꯤ꯫
ꯎꯝ꯫
ꯑꯗꯨꯒ ꯉꯥꯁꯦ ꯉꯥꯁꯦ ꯉꯥ ꯑꯆꯧꯕ ꯊꯣꯡꯕ ꯑꯣꯏꯒꯦꯔꯥ ꯃꯆꯥ ꯊꯣꯡꯕ ꯑꯣꯏꯒꯦꯔꯥ ꯊꯥꯎꯗꯤ ꯈꯖꯤꯛꯇꯪ ꯍꯦꯜꯍꯟꯕꯤꯕ ꯉꯥꯗꯨꯒꯤ ꯆꯥꯡꯗꯒꯤ꯫
ꯑ ꯑ ꯉꯥ ꯉꯧꯕꯗ ꯂꯩꯗꯅ ꯊꯥꯎꯁꯦ ꯈꯤꯇꯪ ꯍꯦꯟꯒꯠꯂꯝꯕꯤꯕ ꯍꯥꯏꯗꯤ ꯃꯣꯏꯁꯤꯅ ꯊꯥꯎꯁꯤꯅ ꯃꯣꯏꯁꯦ ꯀꯩꯅꯣ ꯇꯧꯕ ꯃꯇꯝꯗ ꯃꯇꯨꯝꯁꯦ ꯀꯥꯏꯗꯦꯕ ꯃꯇꯨꯡ ꯀꯥꯏꯕ ꯈꯣꯠꯄ ꯇꯧꯗꯦꯕꯀꯣ ꯊꯥꯎꯁꯤꯅ ꯇꯥꯁꯟ ꯑꯣꯏꯁꯟꯍꯟꯕ ꯍꯦꯜꯂꯦꯕ ꯑꯗꯨꯣ ꯍꯥꯎꯕꯁꯨ ꯍꯦꯜꯂꯦꯕꯀꯣ ꯑꯗꯨꯒ
ꯎꯝ꯫
ꯑꯒꯤ ꯉꯧꯈ꯭ꯔꯕ ꯇꯤꯜꯍꯧ ꯆꯅꯝꯁꯤꯗ ꯉꯥꯁꯦ ꯍꯩꯖꯜꯂꯒ ꯑꯣꯠꯂꯣ ꯐꯖꯅ꯫ ꯉꯥꯁꯦ ꯑꯍꯩ ꯍꯥꯞꯆꯤꯟꯈꯤꯕꯗꯨꯡꯗꯤ ꯀꯥꯏꯔꯣꯏꯕꯀꯣ ꯑꯗꯨꯒ ꯐꯖꯅ ꯁꯦꯝꯕꯤꯔꯣ ꯉꯥꯁꯦ ꯑꯣꯠꯂ ꯃꯇꯨꯡꯗ ꯃꯣꯏꯒꯤ ꯄꯣꯖꯤꯁꯟꯁꯦ꯫ ꯑꯗꯨꯒ ꯄꫭꯖꯤꯁꯟꯁꯦ ꯁꯦꯝꯕꯤꯔꯦꯗꯅ
ꯎꯝ꯫
ꯑꯗꯨꯒꯤ ꯃꯇꯨꯡꯗ ꯀꯩꯅꯣ ꯇꯧꯔꯣ ꯑ ꯉꯥꯁꯦ ꯃꯈꯨꯝ ꯑꯝ ꯈꯨꯝꯖꯤꯜꯂ ꯊꯝꯈ꯭ꯔꯣ꯫ ꯉꯁꯥꯏ ꯊꯨꯝ ꯊꯥꯛꯈꯤꯕ ꯃꯣꯔꯣꯛ ꯊꯥꯛꯈꯤꯕꯗꯨꯅ ꯊꯨꯝꯗꯨꯅ ꯃꯍꯤ ꯊꯣꯛꯣꯂꯛꯑꯅꯤꯕ ꯉꯥꯒꯤ ꯃꯍꯤꯁꯦ꯫ ꯕꯤꯔꯤ ꯕꯤꯔꯤ ꯕꯤꯔꯤ ꯊꯣꯜꯂꯛꯑꯅꯤꯕ ꯀꫭ꯫ ꯑꯗꯨꯒ ꯊꯨꯝꯁꯦ ꯉꯥꯍꯥꯏ ꯃꯣꯔꯣꯛꯁꯤꯅ ꯉꯁꯥꯏ ꯃꯥꯒꯤ ꯃꯍꯤ ꯊꯣꯛꯂꯛꯏ ꯇꯥꯏꯃꯤꯡꯗꯨꯗ ꯑꯩꯈꯣꯏꯒꯤ ꯑꯁꯥꯕ ꯃꯇꯨꯗ ꯉꯥꯒꯤ ꯃꯍꯥꯎ ꯃꯅꯨꯡꯁꯦ ꯆꯪꯍꯜꯂꯤꯅꯦ ꯃꯣꯔꯣꯛꯁꯤꯅ ꯑꯗꯒꯤꯗꯤ ꯁꯥꯎꯍꯟꯕ ꯉꯥꯏꯕ ꯑꯣꯏꯅ ꯅꯪ ꯉꯁꯥꯏꯒꯤ ꯊꯣꯏꯈꯤꯕ ꯇꯤꯜꯍꯧ ꯀꯩꯀꯥꯗꯣ ꯈꯖꯤꯛ ꯈꯖꯤꯛ ꯈꯥꯎꯍꯧꯒꯗꯕꯅꯦꯕꯀꯣ ꯑꯗꯨꯒ ꯎ ꯊꯤꯠꯄ ꯃꯆꯨꯒ ꯇꯤꯜꯍꯧ ꯀꯩꯀꯥ ꯊꯤꯠꯂꯦꯗꯅ ꯁꯤꯡ ꯈꯤꯇꯪ ꯍꯥꯞꯄꯤꯦꯗꯅ ꯃꯔꯨ ꯃꯔꯥꯡ ꯃꯔꯨ ꯃꯆꯨ ꯀꯩꯀꯥ ꯂꯣꯏ ꯍꯥꯞꯄꯤꯦꯗꯅ ꯑꯗꯨꯒ ꯉꯥꯁꯦ ꯃꯤꯅꯤꯠ ꯇ꯭ꯋꯦꯟꯇꯤꯃꯨꯛ ꯊꯥꯔꯇꯤꯃꯨꯛ ꯐꯖꯅ ꯑꯣꯠꯄ ꯁꯨꯡꯉꯥꯏ ꯌꯥꯗ꯭ꯔꯦ ꯈꯤꯇꯪ ꯂꯦꯡꯕꯤꯗꯅ ꯁꯦꯠꯄꯤꯗꯅ ꯌꯥꯏꯒꯗꯕ ꯉꯥꯁꯦ ꯃꯩꯗꯣ ꯇꯞꯅ ꯊꯥꯕꯤꯔꯒ ꯀꯣ ꯃꯍꯤꯁꯤꯡ ꯊꯂꯛꯄ ꯃꯍꯤꯗꯣ ꯈꯥꯕꯩꯩꯅ ꯇꯞꯅ ꯀꯜꯂꯦꯗꯅ ꯑꯗꯨꯒ ꯉꯥꯒꯤ ꯑꯀꯣꯏꯕꯗ ꯁꯨꯝ ꯆꯥꯏꯕꯤꯕ ꯁꯥꯟꯅꯕ ꯑꯗꯨꯗꯒꯤꯗꯤ ꯉꯥꯁꯦ ꯃꯍꯤ ꯀꯪꯁꯤꯜꯂꯛꯄ ꯇꯥꯏꯃꯤꯡ ꯁꯥꯖꯗꯅꯦ ꯉꯁꯥꯏꯒꯤ ꯊꯤꯠꯈ꯭ꯔꯕ ꯀꯩꯅꯣꯁꯦ ꯃꯔꯨ ꯃꯔꯥꯡ ꯏꯁꯤꯡ ꯃꯆꯨꯒ ꯏꯁꯤꯡ ꯍꯥꯞꯄ ꯊꯤꯠꯈꯤꯕꯗꯣ ꯑꯗꯨꯗꯣ ꯈꯔ ꯀꯩꯅꯣ ꯇꯧꯔꯒ ꯇꯥꯕ꯭ꯔ
ꯍꯜꯗ
ꯑꯗꯨꯒꯤ ꯑꯊꯦꯠꯄ ꯃꯆꯨꯗꯣ ꯍꯥꯏꯕꯤꯔꯣꯕꯀꯣ ꯃꯈꯥꯗ ꯅꯞꯁꯤꯜꯂꯝꯕꯗꯨ ꯀꯥꯕ ꯐꯗꯣꯏꯅꯦꯕ ꯑꯗꯨꯅ ꯑꯃꯨꯛ ꯑꯗꯩ ꯃꯆꯨ ꯊꯥꯛꯆꯜꯂꯛꯄꯗꯩꯗꯤ ꯃꯆꯨ ꯊꯥꯛꯆꯜꯂꯛꯄꯗꯒꯤꯩꯗꯤ ꯀꯥꯕ ꯍꯧꯔꯛꯀꯅꯦꯕꯀꯣ ꯃꯈꯥꯁꯦ ꯑ ꯏꯁꯤꯡꯁꯤ ꯈꯤꯛꯇꯪ ꯆꯥꯏꯕꯤꯔ ꯆꯥꯏꯕꯤꯔꯒ ꯀꯥꯍꯟꯗꯅꯕ ꯍꯣꯠꯅꯒꯗꯕ ꯑꯗꯩ ꯌꯥꯝ ꯀꯟꯅ ꯀꯨꯏꯅ ꯊꯝꯕ ꯌꯥꯗ꯭ꯔꯦ ꯃꯆꯨ ꯊꯥꯈ꯭ꯔꯗꯤ ꯉꯥꯁꯦ ꯑꯣꯣꯠꯄ ꯁꯨꯡꯌꯥ ꯌꯥꯗꯦꯀꯣ ꯍꯣꯠꯀꯦ ꯍꯥꯏꯔꯒꯗꯅ ꯌꯥꯝ ꯇꯞꯂꯤ ꯃꯆꯨꯁꯦ ꯆꯪꯍꯟꯕꯤꯒꯗꯕ ꯑꯗꯨꯒ ꯀꯩꯅꯣ ꯇꯧꯔꯒ ꯑꯂꯨꯁꯦ ꯈꯤꯇꯪ ꯆꯥꯏꯈ꯭ꯔꯅꯤ ꯃꯍꯤ ꯀꯪꯁꯤꯜꯂꯛꯄ ꯁꯥꯏꯁꯤꯗꯀꯣ ꯑꯀꯨꯞꯄ ꯑꯗꯨꯖꯦ ꯑꯗꯨꯒ ꯃꯍꯤꯁꯦ ꯑꯁꯥꯕ ꯂꯨꯝꯕꯨ ꯂꯅꯨꯡꯕꯨ ꯁꯥꯕꯗꯣ ꯑꯗꯨ ꯖꯣ ꯂꯥꯡꯅ ꯍꯥꯏ ꯆꯟꯖꯤꯜꯂꯒ ꯃꯩ ꯂꯩꯦꯛꯈꯠꯄꯤꯔꯒ ꯃꯍꯤꯁꯦ ꯁꯧꯍꯜꯂꯛꯑꯣꯕ ꯑꯗꯨꯕꯨꯗꯨꯕꯨ ꯂꯥꯎꯅ ꯑꯗꯨ ꯃꯩ ꯁꯧꯒꯠꯂꯛꯄ ꯍꯧꯧꯕ ꯇꯥꯏꯃꯤꯡꯁꯤꯗ ꯉꯁꯥꯏ ꯉꯥꯒꯤ ꯃꯩꯁꯥꯁꯤꯅ ꯅꯞꯁꯅ ꯂꯩꯈꯤꯕ ꯃꯐꯝꯁꯤꯡꯁꯦ ꯄꯣꯞꯊꯣꯔꯛꯀꯅꯦꯕꯀꯣ ꯑꯗꯨꯗ ꯇꯞꯅ ꯇꯞꯅ ꯑꯣꯠꯄꯤꯍꯧꯣꯔꯕ ꯑꯗꯨꯗꯩ ꯃꯩꯁꯦ ꯊꯥꯔꯒ ꯃꯍꯤꯁꯦ ꯂꯣꯜꯂꯅꯤꯗꯅ ꯑꯗꯩ ꯃꯍꯤꯁꯦ ꯁꯨꯝ ꯀꯪꯁꯤꯜꯂꯛꯄꯁꯤꯗꯒꯤ ꯉꯥꯁꯦ ꯃꯍꯤꯁꯦ ꯅꯪꯁꯤꯜꯂꯛꯄ ꯍꯧꯔꯅꯦꯕ ꯃꯥꯏꯒ꯭ꯔꯦꯕꯤꯁꯦ ꯑꯗꯨ ꯅꯪꯅ ꯆꯥꯕ ꯌꯥꯕ ꯍꯥꯎꯒꯗꯕ ꯇꯥꯏꯃꯤꯡꯗꯨꯣ ꯑꯣꯏꯔꯛꯑꯅꯦꯕꯀꯣ ꯑꯗꯨꯅ ꯊꯥꯡꯊꯕꯤꯔꯣ ꯑꯗꯨ ꯉꯁꯥꯏꯒꯤ ꯃꯆꯨ ꯊꯥꯈ꯭ꯔ ꯃꯇꯨꯡꯗ ꯉꯥ ꯃꯆꯨ ꯊꯥꯛꯑꯒ ꯇꯧꯕ ꯑꯃ ꯌꯥꯎꯈꯤꯗ꯭ꯔꯥ ꯑꯗꯨꯒꯤ ꯃꯇꯨꯡꯗ ꯊꯨꯝꯅꯝ ꯉꯁꯥꯏ ꯅꯪ ꯊꯥꯈꯤꯕꯗꯣ
ꯎꯝ
ꯑꯗꯨꯗꯣ ꯅꯝꯕ꯭ꯔꯥ ꯅꯝꯗꯕ꯭ꯔꯥ ꯇꯦꯁ ꯍꯥꯏꯐꯦꯠꯇ ꯇꯧꯍꯧ ꯇꯥꯔꯦ ꯃꯍꯤ ꯉꯁꯥꯏꯒꯤ ꯂꯣꯜꯂꯛꯄ ꯅꯪꯁꯤꯜꯂꯛꯄ ꯇꯥꯏꯃꯤꯡꯗꯨꯗ ꯅꯝꯗ꯭ꯔꯒꯅ ꯃꯣꯔꯣꯛꯇꯨ ꯈꯤꯇꯪ ꯆꯥꯏꯕꯤꯕ ꯊꯨꯝꯁꯨ ꯈꯤꯇꯪ ꯆꯥꯏꯕꯤꯕ ꯁꯥꯟꯅꯒꯗꯕ ꯆꯥꯡꯗ ꯑꯗꯨꯗꯒꯤꯗꯤ ꯊꯥꯡꯖꯔꯛꯑꯒ ꯀꯩꯅꯣꯁꯦ ꯑꯗꯨꯝ ꯉꯁꯥꯏ ꯃꯆꯨ ꯊꯤꯄꯗ ꯒꯔꯝ ꯃꯁꯥꯂꯥ ꯂꯣꯏ ꯍꯥꯞꯀꯗꯕꯅꯤ ꯃꯆꯨ ꯍꯥꯞꯄꯗꯨꯗ ꯃꯔꯨ ꯃꯔꯥꯡꯅ ꯍꯥꯞꯅꯤꯡꯕꯗꯣ ꯑꯗꯨꯒ ꯃꯔꯣꯏ ꯅꯥꯀꯨꯞꯄꯤ ꯀꯣꯔꯤꯟꯗꯔꯁꯦ ꯑꯗꯨ ꯈꯔ ꯆꯥꯏꯔꯒꯀꯣ ꯃꯅꯝ ꯛꯁꯤꯅ ꯆꯥꯕ ꯑꯗꯨꯗꯤ ꯃꯅꯤꯄꯨꯔꯤ ꯏꯁꯇꯥꯏꯜ ꯇꯥꯔꯦ
ꯎ ꯑ ꯍ
ꯀꯩꯅꯣꯝ ꯍꯪꯈꯦꯅꯦ ꯅꯣꯏ ꯑꯗꯣꯝꯒꯤ ꯉꯥ ꯀꯩꯀꯥ ꯊꯣꯡꯕꯗꯣ ꯆꯤꯡꯗ ꯑꯗꯨ ꯍꯥꯎꯕ꯭ꯔꯣ
ꯍꯥꯎꯇꯅ ꯀ ꯔꯝꯕ ꯍꯥꯏꯇꯔꯅ ꯃꯣꯏꯒꯤꯗꯤ ꯁꯥ ꯊꯣꯡꯕ ꯃꯑꯣꯡꯗ ꯊꯣꯡꯖꯤꯜꯂꯤ ꯃꯆꯨꯒ ꯍꯥꯞꯇꯦ ꯄꯨꯡꯉꯧ ꯉꯧꯔꯒ ꯍꯩꯕꯨ ꯍꯩꯕ꯭ꯔ ꯈꯪꯗꯦ ꯃꯣꯏ
ꯑꯁ ꯑꯗꯨꯒꯤ ꯑꯉꯧꯕꯗꯨꯗꯤ ꯆꯥꯕ ꯇꯜꯂꯦ ꯉꯥꯗꯗꯤ
ꯑꯩꯁꯨ ꯍꯥꯏꯅꯗꯦꯕ ꯃꯣꯏ ꯎ ꯃꯣꯏ ꯀꯩꯅꯣꯗꯤ ꯑꯩ ꯍꯥꯏꯒꯁꯦ ꯃꯣꯏꯒꯤ ꯌꯦꯟ ꯊꯣꯡꯕ ꯑꯃ ꯍꯥꯎꯇ꯭ꯔꯦꯀꯣ
ꯑꯥ
ꯑꯗꯨꯒ ꯉꯥ ꯊꯣꯡꯕ ꯑꯃ ꯍꯥꯎꯇ꯭ꯔꯦ ꯑꯇꯩꯗꯤ ꯂꯣꯏꯅ ꯍꯥꯎꯔꯦ ꯃꯣꯏꯒꯤ ꯁꯟ ꯊꯣꯡꯕ ꯑꯣꯛ ꯊꯣꯡꯕ ꯁꯤꯗꯤ ꯁꯤ ꯑꯅꯤꯗꯤ ꯐꯖꯅ ꯍꯩꯔꯦꯕ ꯃꯣꯏꯗꯤ ꯑꯗꯣ ꯃꯣꯏ ꯑꯌꯥꯝꯕꯗꯤ ꯃꯆꯨꯁꯦ ꯀꯥ ꯍꯦꯟꯅ ꯆꯥꯟꯅꯗꯦꯕ ꯁꯤꯗ ꯂꯩꯕ ꯃꯤꯁꯤꯡꯁꯦꯀꯣ ꯑꯩꯈꯣꯏꯒꯤ ꯍꯋꯥꯏꯗꯒ ꯑꯣꯏꯒꯦꯔꯥ ꯑꯂꯨꯗꯕꯨ ꯑꯣꯏꯒꯦꯔꯥ ꯃꯆꯨ ꯍꯦꯛ ꯌꯥꯝ ꯊꯥꯛꯑꯕ ꯃꯣꯏ ꯆꯥꯄꯤꯗꯦꯕ
ꯑꯥ
ꯑꯗꯨꯃꯥꯏꯅ ꯇꯧꯋꯦ ꯑꯗꯣ ꯅꯣꯏꯅ ꯃꯣꯏ ꯂꯣꯏꯅ ꯍꯥꯎꯇꯦꯅꯗꯤ ꯑꯗꯨꯃꯥꯏꯅ ꯍꯥꯏꯕ ꯍꯥꯏꯔꯣꯏ ꯍꯥꯏꯕꯗꯤ ꯃꯣꯏ ꯇ꯭ꯔꯥꯏꯞ ꯇ꯭ꯔꯥꯏꯞ ꯃꯥꯟꯅꯗꯦꯕꯀꯣ ꯇ꯭ꯔꯥꯏꯞꯇꯣ ꯑꯃꯒ ꯑꯃꯒ ꯃꯥꯟꯅꯗꯕꯅꯤꯅ ꯈꯨꯊꯣꯡꯗꯣ ꯃꯥꯟꯅꯗꯕꯅꯤꯅ ꯈꯔꯅ ꯍꯥꯎꯋꯤ ꯈꯔꯅ ꯍꯥꯎꯇꯦ ꯑꯗꯨꯃꯥꯏꯅ ꯇꯧꯋꯦꯕ ꯑ ꯑꯣ ꯑꯌꯥꯝꯕ ꯃꯣꯏꯅ ꯉꯥ ꯊꯣꯡꯕꯁꯤꯗꯤ ꯃꯆꯨ ꯀꯥ ꯍꯦꯟꯅ ꯊꯛꯅꯗꯦꯕꯀꯣ ꯃꯄꯥꯟ ꯂꯝꯗ ꯍꯥ
ꯑꯗꯨꯃꯥꯏ
ꯃꯄꯥꯟ ꯂꯝꯗ ꯎꯝ ꯃꯄꯥꯟ ꯂꯝꯗ ꯂꯩꯔꯛꯑꯒ ꯃꯣꯏꯅ ꯊꯕꯛ ꯁꯨꯔ ꯈꯣꯠꯂ ꯂꯩꯔꯛꯑꯒ ꯑꯗꯨꯒ ꯑꯦ ꯃꯣꯏꯒꯤ ꯏꯁꯇꯥꯏꯜꯗꯨ ꯐꯖꯩ ꯑꯩ ꯇꯝꯒꯦ ꯍꯥꯏꯔꯒ ꯑꯗꯨꯃꯥꯏꯅ ꯇꯝꯃꯒ ꯂꯥꯛꯄ ꯃꯤꯁꯤꯡꯗꯨꯗꯤ ꯃꯣꯏꯒꯤ ꯈꯨꯊꯣꯡ ꯁꯦ ꯃꯣꯏꯗꯨꯁꯨ ꯊꯣꯡꯒꯅꯤ ꯃꯤꯒꯤ ꯈꯨꯊꯣꯡꯁꯨ ꯊꯣꯡꯒꯅꯤ ꯑꯗꯨꯃꯥꯏꯅ ꯇꯧꯅꯩꯑꯦꯕꯀꯣ ꯎꯝ ꯑꯗꯨꯒ ꯁꯤꯗ ꯑꯗꯨꯝ ꯂꯩꯔꯒ ꯍꯧꯔꯛꯑꯒ ꯀꯩꯅꯣ ꯇꯧꯔꯛꯄꯅꯤꯅ ꯑꯗꯨꯗꯤ ꯃꯣꯏꯒꯤ ꯈꯨꯊꯣꯡꯗꯨ ꯀꯥ ꯍꯦꯟꯅ ꯍꯥꯎꯇꯦꯕ ꯑ ꯑꯣꯛ ꯊꯣꯡꯕꯒ ꯁꯟ ꯊꯣꯡꯕꯒꯗꯤ ꯐꯖꯅ ꯍꯩꯔꯦꯑꯦ ꯃꯣꯏꯁꯦ ꯃꯆꯨ ꯊꯥꯛꯇꯕꯤꯗ ꯑꯩꯈꯣꯏꯒꯤ ꯃꯣꯔꯣꯛ ꯃꯆꯨ ꯃꯣꯔꯣꯛꯅꯦ ꯑꯗꯨꯅ ꯐꯖꯅ ꯐꯨꯠꯇꯣꯛꯑꯒ ꯃꯍꯥꯎ ꯑꯃ ꯊꯣꯛꯑꯦꯕꯀꯣ
ꯎꯝ
ꯁꯤꯅ ꯑꯃꯨꯛ ꯑꯩꯈꯣꯏꯅ ꯑꯃꯨꯛ ꯍꯩꯇꯕ ꯍꯥꯏꯕ ꯇꯥꯔꯦ
ꯑꯣ ꯃꯣꯏ ꯃꯣꯔꯣꯛ ꯀꯩ ꯃꯆꯨ ꯐꯨꯠꯇꯣꯛꯑꯒ ꯍꯥꯎꯅ ꯊꯣꯡꯕꯗꯨꯔꯣ
ꯎꯝ ꯎꯝ
ꯑꯦ ꯑꯗꯨ ꯈꯨꯊꯣꯡꯗꯣ ꯍꯧꯖꯤꯛ
ꯎꯝ ꯎꯝ
ꯌꯥꯝꯅ ꯅꯩꯕꯅꯦ ꯑꯗꯨ ꯍꯥꯏꯗꯨꯒꯤꯗꯨ ꯅꯪ ꯁꯣꯛ ꯇꯧꯕ ꯀꯧꯋꯦꯕ ꯑꯩꯈꯣꯏ ꯁꯣꯝꯗ ꯍꯥꯏꯔꯒꯅ ꯑꯍꯥꯟꯕꯗꯅꯦ ꯊꯥꯎꯒ ꯇꯤꯜꯍꯧ ꯊꯥꯎ ꯁꯥꯜꯂꯦꯗꯅ ꯇꯤꯜꯍꯧ ꯈꯖꯤꯛꯇꯪ ꯆꯅꯝ ꯈꯖꯤꯛꯇꯪ ꯇꯦꯖꯄꯇꯥꯗꯣ ꯆꯥ ꯂꯣꯟꯗ ꯍꯥꯞꯄꯗꯣ ꯑꯗꯨꯒ ꯌꯩꯔꯒ ꯊꯣꯡꯗꯣꯏꯅꯦꯕꯀꯣ
ꯑꯝ
ꯑꯗꯨꯒ ꯑ ꯀꯩꯅꯣꯁꯦ ꯉꯁꯥꯏꯒꯤ ꯑꯩꯅ ꯅꯪꯉꯣꯟꯗ ꯃꯔꯛꯇ ꯃꯆꯨ ꯊꯤꯜꯍꯟꯈꯤꯕꯗꯣ ꯍꯧꯖꯤꯛꯀꯤꯁꯤꯅ ꯍꯥꯟꯅ ꯊꯤꯜꯍꯟꯗꯣꯏꯅꯦꯕ ꯑꯥ ꯆꯞ ꯃꯥꯟꯅꯩ ꯄ꯭ꯔꯣꯁꯦꯁꯇꯤ ꯃꯔꯨ ꯃꯔꯥꯡ ꯀꯩꯀꯥ ꯂꯣꯏ ꯌꯥꯎꯗꯣꯏꯅꯦ ꯑꯗꯨꯒ ꯊꯥꯎꯗꯨꯗ ꯉꯁꯥꯏꯒꯤ ꯊꯤꯠꯈ꯭ꯔꯕ ꯃꯆꯨ ꯃꯍꯤ ꯌꯥꯝꯕꯗꯣ ꯖꯣ ꯂꯥꯎ ꯍꯩꯖꯤꯜꯂꯅꯤꯗꯅ ꯑꯗꯨꯒ ꯇꯥꯕ꯭ꯔꯥ
ꯇꯥꯏ ꯇꯥꯏ
ꯑꯗꯨꯒ ꯀꯩꯅꯣ ꯇꯧꯔꯛꯇꯣꯏꯅꯦꯕ ꯉꯧꯗꯣꯏꯅꯦꯕ ꯃꯐꯣꯟ ꯇꯥꯔꯀꯥꯟꯗꯅꯦ ꯁꯥꯗꯣ ꯍꯥꯞꯆꯟꯈꯤꯗꯣꯏꯕ ꯑꯗꯩ ꯑꯣꯜ